ꯌꯥꯔꯦ ꯑꯩꯗꯣ ꯑꯩ ꯆꯠꯇ꯭ꯔꯦ ꯑꯩꯈꯣꯏ ꯍꯈꯣꯏ ꯏꯇꯩ ꯑꯩ ꯊꯥꯔꯒꯦ ꯇꯧꯔꯦ ꯑꯩꯗꯣ ꯏꯁꯥꯁꯦ ꯏꯅꯨꯡ ꯅꯨꯡꯉꯥꯏꯇꯦꯕ ꯉꯁꯤꯁꯦ ꯈꯣꯡ ꯍꯥꯝꯗ ꯑꯗꯨꯣꯏꯔꯥ ꯀꯩꯅꯣ ꯈꯪꯗꯦꯕ ꯄꯨꯛꯁꯤ ꯌꯥꯝ ꯅꯨꯡꯉꯥꯏꯇꯕ ꯀꯩꯝ ꯆꯥꯕ ꯅꯠꯇꯦ ꯉꯁꯥꯏ ꯉꯥꯏ ꯅꯨꯡꯊꯤꯟ ꯅꯨꯡꯊꯤꯟ ꯀꯣꯂꯦꯖ ꯆꯠꯄꯗ ꯑꯗꯩ ꯍꯜꯂꯛꯄꯗ ꯑꯗꯨꯝ ꯄꯨꯛꯁꯤ ꯨꯔꯨ ꯒ꯭ꯔꯨ ꯒ꯭ꯔꯨ ꯒ꯭ꯔꯨ ꯑꯗꯨꯝ ꯇꯧ ꯂꯩꯕ
ꯑꯥ
ꯈꯪꯗꯦ ꯀꯩꯝꯇ ꯇꯧꯗ꯭ꯔꯤ ꯍꯧꯖꯤꯛꯐꯥꯎꯒꯤꯗꯤ ꯑꯗꯣ ꯈꯔꯗꯤ ꯅꯨꯡꯉꯥꯏꯇꯦ ꯒ꯭ꯌꯥꯟ ꯇꯥꯗꯦ ꯇꯧꯔꯤꯁꯦ ꯍꯣꯏ ꯍꯣꯏ ꯑꯩꯁꯨ ꯑꯍꯤꯡꯗ ꯑꯃꯨꯛ ꯐꯔꯛ ꯇꯥꯔꯗꯤ ꯑꯩꯅ ꯂꯧꯍꯟꯒꯦ ꯇꯧꯕ
ꯑꯃꯈꯛ ꯆꯥꯏꯔꯦꯗꯅ ꯑꯗꯨꯒ ꯑꯗꯨꯝ ꯑꯗꯨꯝ ꯀꯩꯅꯣ ꯇꯧꯕꯅꯤꯅ ꯐꯥꯏꯔꯒ ꯆꯥꯔꯁꯨ ꯐꯥꯏꯗꯅ ꯆꯥꯊꯂꯁꯨ ꯀꯩꯁꯨ
ꯑ ꯍꯧꯖꯤꯛꯐꯥꯎꯗꯤ ꯀꯩꯝ ꯇꯧꯔꯛꯇ꯭ꯔꯤꯕꯅꯤꯅ ꯆꯥꯥꯁꯟꯈꯤꯔꯣꯏꯒꯤ ꯆꯥꯔ ꯑꯩꯗꯤ ꯏꯪꯉꯒ ꯅꯨꯡꯉꯥꯏꯇꯕꯁꯨ ꯍꯦꯜꯂꯦꯕꯁꯦ ꯑꯩꯁꯦ ꯑꯗꯨꯅ ꯍꯇ ꯊꯥꯒꯠꯂꯒ ꯂꯩꯔꯦ
ꯑꯁ ꯕꯦꯔꯥꯅꯤ ꯀꯣ ꯈꯣꯡꯍꯝꯅꯤꯠ ꯍꯝꯅꯤꯡ ꯕꯨꯛꯅꯨꯡꯉꯏ ꯐꯠꯇꯕꯕꯁꯤꯕꯨꯕ
ꯑꯗꯨꯅꯦ ꯑꯩꯈꯣꯏ ꯃꯥꯅ ꯃꯃꯥꯡꯗ ꯑꯁ ꯍꯦꯛꯇ ꯀꯩꯅꯣ ꯇꯧꯗꯅ ꯈꯣꯡ ꯍꯥꯝꯊꯕꯗꯒꯤ ꯍꯣ ꯨꯇꯥꯟ ꯌꯧꯗꯅ ꯏꯃꯥꯏ ꯑꯔꯣꯏꯕꯤꯅꯤ ꯀꯩꯅꯣ ꯇꯧꯈ꯭ꯔꯤꯁꯦ
ꯑꯣ
ꯑꯗꯨꯅ ꯍꯣ ꯍꯣꯏ ꯑꯗꯨꯅ ꯌꯥꯝ ꯀꯤꯌꯦꯕ ꯑꯩꯁꯨ ꯉꯁꯥꯏꯁꯦ ꯑꯩꯅ ꯀꯥꯡꯒꯧꯗꯣ ꯆꯥꯛꯇꯣ ꯆꯥꯕꯗꯣ ꯑꯣꯕꯔꯗ ꯆꯥꯈ꯭ꯔꯕ ꯈꯪꯗꯦꯕ
ꯎꯝ
ꯑꯗꯨꯅꯁꯨ ꯃꯥꯂꯦ ꯅꯨꯡꯊꯤꯟꯗꯤ ꯁꯨꯡ ꯅꯨꯡꯉꯥꯏꯇ꯭ꯔꯦ ꯍꯣꯏ ꯑꯗꯣ ꯅꯪꯒꯤꯗꯣ ꯀꯩꯅꯣ ꯇꯧ ꯍꯧꯖꯤꯛꯀꯤ ꯗꯥꯏꯠꯇꯨꯅ ꯐꯔꯅꯤꯌꯦ
ꯑꯩꯁꯨ ꯈꯜꯂꯤꯕ ꯗꯥꯏꯠꯁ ꯐꯔꯗ꯭ꯔ ꯑꯗꯩꯗꯤ ꯒꯣꯔꯃꯦꯟꯒꯤꯁꯨ ꯑꯣꯏꯕꯅꯤꯅ
ꯄꯩꯁꯥꯁꯨ ꯀꯝ ꯑꯣꯏꯔꯛꯑꯅꯤ
ꯕꯤꯠꯀꯤꯁꯦ ꯀꯩꯅꯣꯅꯦ ꯑꯩꯈꯣꯏꯒꯤꯅꯦ ꯅꯣꯏ ꯅꯣꯏꯅ ꯕꯦꯠ ꯇꯧꯔꯛ ꯅꯣꯏꯅ ꯑꯃꯨꯛ ꯕꯦꯠꯅꯤꯅ ꯇꯧꯔꯤꯁꯦ ꯑꯗ ꯅꯣꯏꯅ ꯕꯦꯠ ꯇꯧꯕ ꯃꯇꯝꯗ ꯁꯦꯃꯤꯁꯇꯔꯁꯦ ꯃꯔꯤ ꯅꯠꯇ꯭ꯔꯥ ꯂꯩꯔꯤꯁꯦ ꯁꯦꯃꯤꯁꯇꯔ ꯃꯔꯤꯁꯦ ꯅꯣꯏ ꯑꯦꯗꯃꯤꯁꯟꯁꯦ ꯇꯧꯕ ꯃꯇꯝꯗ ꯄꯩꯁꯥꯁꯦ ꯐꯔ ꯁꯇꯔꯒꯤ ꯑꯦꯗꯃꯤꯁꯟ ꯇꯧꯕꯗ ꯑꯩꯈꯣꯏꯒꯤ ꯄꯩꯁꯥꯁꯦ ꯁꯤꯃꯤꯁꯇꯔ ꯈꯨꯗꯤꯡꯒꯤ ꯊꯤꯔꯤꯔꯥ ꯀꯃꯥꯏꯅ ꯇꯧꯒꯦ ꯐꯣꯔꯝ ꯐꯤꯜ ꯑꯞ ꯇꯧꯕꯒꯤ ꯑꯣꯏꯅ ꯇꯣꯉꯥꯟꯅ ꯂꯧꯔꯤꯔ ꯑꯦꯗꯃꯤꯁꯟ ꯇꯧꯔꯤꯔꯥ ꯀꯃꯥꯏ ꯇ
ꯑꯁ ꯑꯩꯁꯨ ꯑꯩꯁꯨ ꯑꯩꯁꯨ ꯀꯥꯎꯔꯦꯅꯦ ꯐꯥꯔꯁ ꯁꯦꯃꯤꯁꯇꯔꯒ ꯁꯦꯀꯦꯟ ꯁꯦꯃꯤꯁꯇꯔ ꯧꯔꯝꯒꯅꯤ ꯄꯩꯁꯥ ꯑꯦꯠꯃꯤꯁꯟ ꯇꯧꯕꯗꯤ ꯍꯣꯏ ꯍꯥꯏꯗꯤ ꯃꯣꯏꯅ ꯑꯃꯨꯛ ꯐꯣꯔꯝ ꯐꯤꯜ ꯎꯞ ꯇꯧꯕ ꯄꯩꯈꯥ ꯈꯨꯗꯤꯡꯒꯤ ꯆꯪꯗꯦꯗ ꯀꯗꯥꯏꯗꯩꯅꯣ ꯎ ꯑꯍꯥꯥꯟꯕꯒꯤꯗꯣ ꯂꯤꯁꯤꯡ ꯃꯥꯄꯜꯂ ꯅꯤꯄꯥꯜꯂ ꯀꯩꯅꯣꯝ ꯊꯤꯈꯤ
ꯑꯗꯨꯃꯥꯏꯅ ꯆꯪꯉꯗꯤ ꯀꯩꯁꯨ ꯅꯠꯇꯦꯗꯅ ꯚꯦ ꯚꯦꯠꯇꯕꯨꯛꯇ ꯑꯗꯨꯃꯥꯏꯅ ꯆꯪꯉꯦ ꯑꯗꯨ ꯗꯥꯏꯠꯇꯗꯤ ꯀꯩꯁꯨ ꯌꯥꯝ ꯆꯪꯉꯝꯃꯣꯏꯌꯦ
ꯆꯪꯉꯝꯗꯩ ꯃꯥꯟꯗꯦ ꯑꯗꯣ ꯑꯗꯣ ꯃꯣꯏꯒꯤꯁꯦ ꯀꯩꯅꯣ ꯇꯧꯋꯦ ꯃꯃꯥꯡꯗ ꯑꯩꯅ ꯍꯥꯏꯁꯦ ꯃꯤꯗꯣ ꯕꯦꯠꯀꯤꯅ ꯑꯃꯨꯛ ꯀꯩꯗꯧꯒꯦ ꯀꯥꯟꯗ ꯁꯥꯇ꯭ꯔꯁꯦ ꯑꯇꯣꯞ ꯑꯇꯣꯞꯄ ꯀꯩꯅꯣꯗ ꯃꯌꯥꯝ ꯇꯝꯈꯤꯕꯅꯤꯅ ꯀꯣ ꯑ ꯈꯔ ꯐꯩꯌꯦꯕ ꯑꯗꯨ ꯇꯥ ꯑꯇꯣꯞ ꯑꯇꯣꯞꯄ ꯄ꯭ꯔꯥꯏꯚꯦꯠꯇ ꯇꯝꯃꯒꯁꯨ ꯒꯣꯃꯦꯟꯁꯦ ꯌꯥꯝ ꯇꯥꯟꯅꯩꯕ ꯌꯥꯝ ꯁꯥꯊꯤꯕ ꯑꯝꯅ ꯒꯣꯕꯔꯃꯦꯟꯖꯦ ꯌꯥꯝ ꯇꯥꯟꯅꯩ ꯑꯈꯣꯏꯒꯤ ꯕꯦꯁ ꯑꯩꯈꯣꯏ ꯃꯇꯝꯗ ꯇꯧꯒꯤꯕꯗꯣ ꯃꯤ ꯂꯤꯁꯤꯡ ꯃꯔꯤꯒ ꯆꯥꯇꯨꯛ ꯊꯥꯕ ꯂꯥꯛꯑꯦꯕ
ꯑꯝ
ꯑ ꯕꯤ ꯑꯦꯗ ꯁꯦ ꯂꯤꯁꯤꯡ ꯃꯔꯤꯒ ꯆꯇꯨꯛ ꯊꯥꯕꯖꯤꯗ ꯑꯣꯟꯂꯤ ꯃꯤ ꯆꯥꯝꯈꯛ ꯈꯜꯂꯤꯅꯦꯕ
ꯑꯗꯨꯃꯥꯏ ꯇꯧꯗꯣꯏꯅꯤ ꯗꯥꯏꯠꯁꯨ ꯗꯨꯝ
ꯑꯥ ꯑꯗꯨꯅ ꯈꯜꯂꯣꯕ ꯑꯁꯤꯖꯦ ꯃꯅꯨꯡꯗ ꯃꯣꯏ ꯈꯪꯅ ꯆꯥꯟꯅꯕ ꯇꯧꯕꯁꯨ ꯑꯗꯨꯝ ꯌꯥꯎꯔꯝꯗꯣꯏꯅꯦꯕ ꯗ ꯌꯥꯎꯕꯅꯤꯅ ꯑꯗꯨꯝꯕꯗ ꯈꯔ ꯈꯔ ꯆꯪꯉꯝꯒꯗ꯭ꯔꯥ ꯄꯩꯁꯥꯖꯦ ꯍꯥꯏꯗꯤ ꯍꯥ ꯑꯪ ꯆꯦꯟꯕꯤ ꯆꯣꯡꯕꯤꯌꯨ ꯀꯥꯏꯅ ꯍꯥꯏꯔꯒ ꯍꯥꯏꯗꯤ ꯇꯧꯅꯤꯡꯕꯠ ꯅꯦꯀꯣ ꯑꯗꯨꯒ ꯑꯗꯒ ꯀ ꯗꯨꯃꯥꯏꯅ ꯇꯧꯒꯤꯕ ꯗꯨꯅꯀꯣ ꯑꯩꯅ ꯍꯥꯏꯁꯦ ꯒꯣꯕꯔꯃꯦꯟ ꯍꯥꯏꯁꯤꯗꯤ ꯄꯤꯁꯥꯗꯣ ꯀꯝ ꯑꯣꯏꯔꯛꯄꯒꯤ ꯃꯤꯁꯦ ꯂꯣꯏꯃꯛ ꯇꯧꯅꯤꯡꯉꯦꯕ ꯄ꯭ꯔꯥꯏꯚꯦꯠ ꯍꯥꯏꯁꯤꯅ ꯑꯃꯨꯛ ꯄꯩꯁꯥ ꯌꯥꯝ ꯆꯪꯉꯛꯄꯅꯤꯅ
ꯎꯝ
ꯇꯧꯕꯩ ꯆꯥꯡꯗꯣ ꯍꯦꯟ ꯍꯟꯊꯩꯗꯅ
ꯎꯝ ꯑꯗꯣ ꯃꯣꯏꯒꯤ ꯄ꯭ꯔꯥꯏꯚꯦꯠꯀ ꯒꯣꯃꯦꯟꯒꯖꯦ ꯁꯤꯠ ꯇꯤ ꯀꯦꯄꯥꯁꯤꯇꯤꯗꯤ ꯂꯣꯏ ꯃꯥꯟꯅꯔꯃꯣꯏꯗ꯭ꯔꯣ
ꯐꯤꯐꯇꯤ ꯂꯧꯕꯅꯦ ꯃꯣꯏ ꯁꯤ ꯀꯩꯅꯣꯖꯤꯗꯤ ꯑ ꯗꯥꯏꯠꯀꯤꯗꯤ ꯍꯣꯏ
ꯀꯩꯒꯤꯅꯣ ꯌꯥꯝ ꯇꯝꯗꯦꯅ ꯗꯨꯗ
ꯌꯥꯝ ꯇꯝꯗꯝꯅꯦ ꯑꯗꯣ ꯍꯨꯖꯤꯛ ꯍꯦꯟꯀꯠꯂꯝꯃꯗ꯭ꯔꯗꯤ ꯈꯪꯗꯤꯌꯦ ꯃꯇꯝꯗꯣ ꯃꯇꯝꯗꯣ ꯑꯥ ꯇꯨ ꯊꯥꯎꯖꯟ ꯀꯩꯅꯣ ꯑꯗꯋꯥꯏꯗ ꯑꯥ ꯁꯤꯛꯁꯇꯤꯟ ꯑꯥ ꯍꯣ ꯍꯣ ꯍꯣ ꯍꯣꯏ ꯁꯤꯛꯁꯇꯤꯟ ꯁꯚꯦꯟꯇꯤꯟ ꯑꯗꯥꯏꯗꯣ ꯑꯗꯥꯏꯗ ꯃꯣꯏꯁꯦ ꯀꯦꯅꯣ ꯑꯣꯏꯑꯕ ꯃꯤꯖ
ꯑꯥꯈꯣꯅꯦ ꯑꯩ ꯀꯅꯣꯝꯇ ꯍꯥꯏꯒꯦꯅꯦ ꯑꯈꯣꯏ ꯏꯅꯝꯃꯍꯣꯏ ꯑꯈꯣꯏ ꯏꯅꯝꯃ ꯁꯩꯠ ꯇ ꯍꯣꯏ ꯀꯩꯅꯣ ꯇꯧꯒꯤꯕꯗꯠ ꯀꯗꯥꯏ ꯇꯧꯈꯤꯕꯁꯦ
ꯎꯝ ꯃꯣꯏꯒꯤꯅ ꯗꯥꯏꯠ ꯑꯣꯏꯅ ꯗꯥꯏꯔꯦꯛ ꯇꯧꯕ꯭ꯔꯥ ꯅꯠꯇꯦ ꯃꯣꯏ ꯇꯤꯆꯔꯈꯒꯤ ꯇꯣꯉꯥꯟꯅ ꯈꯟꯒꯠꯂꯒꯅꯦ ꯑ ꯍꯥꯏꯗꯤ ꯀꯣꯔꯁ ꯀꯣꯔꯁ ꯃ ꯇ꯭ꯔꯦꯅꯤꯡ ꯑꯃ ꯗꯥꯏꯔꯦꯛ ꯄꯤꯊꯣꯛꯈꯤꯕ ꯍꯥꯏꯗꯤ ꯃꯣꯏꯗꯣ ꯗꯥꯏꯠꯇ ꯇꯧꯗ꯭ꯔꯒꯗꯤ ꯍꯧꯖꯤꯛ ꯃꯇꯝꯗ ꯗꯥꯏꯠ ꯗꯥꯏꯔꯦꯟ ꯂꯣꯏ ꯆꯠꯅꯔꯛꯑꯕꯅꯤꯅ
ꯑꯦ ꯑꯗꯣ ꯃꯣꯏꯗꯤꯅꯦ ꯆꯨꯝꯃꯤꯕꯅ ꯍꯥꯏꯗꯣ ꯄ꯭ꯔꯥꯏꯚꯦꯠꯇ ꯇꯧꯕꯅꯤ ꯄ꯭ꯔꯥꯏꯚꯦꯠ ꯍꯥꯏꯥꯏꯌꯦ ꯄ꯭ꯔꯥꯏꯚꯦꯠ ꯁ꯭ꯀꯨꯜꯗ ꯑꯣꯖꯥ ꯑꯣꯏꯔꯒ ꯃꯣꯏ ꯑꯗꯨꯃꯥꯏꯅ ꯄꯨꯂꯞ ꯊꯥꯕꯗꯦꯗ ꯊꯥꯕꯤ ꯊꯥꯕꯤꯗ ꯇꯧꯈꯤꯕ ꯇꯧꯈꯤꯕꯁꯤ ꯁꯥꯔꯇꯤꯐꯤꯀꯦꯠ ꯑꯃꯃꯝꯗꯤ ꯄꯤꯕꯅ ꯄꯤꯔꯤꯅꯤꯗꯅ ꯀꯣꯔꯁ ꯂꯣꯏꯔꯛꯄꯗ ꯑꯗꯨꯒꯤ ꯁꯥꯔꯇꯤꯐꯤꯀꯦꯠ ꯇꯨꯟꯅꯅꯦ ꯃꯣꯏꯒꯤ ꯑꯗꯨꯃꯥꯏꯅ ꯇꯧꯈꯤꯕ ꯁꯥꯔꯇꯤꯐꯤꯀꯦꯠ ꯑꯣꯖꯥ ꯑꯣꯏꯅꯧ ꯑꯣꯖꯥ ꯑꯣꯏꯅ ꯇꯧꯈꯤꯕ ꯁꯥꯔꯇꯤꯐꯤꯀꯦꯠꯇꯨꯅ ꯑꯩꯈꯣꯏꯒꯤ ꯑꯃꯨꯛ ꯒꯣꯚꯔꯃꯦꯟꯒꯤ ꯑꯣꯖꯥ ꯃꯆꯥ ꯀꯧꯔꯛꯄ ꯃꯇꯝꯗ ꯃꯣꯏꯒꯤ ꯀꯩꯅꯣ ꯗꯥꯏꯠꯅꯦ ꯂꯣꯏꯕꯒꯤꯅꯤꯅ ꯁꯥꯔꯇꯤꯐꯤꯀꯦꯠꯇꯨ ꯁꯤꯖꯤꯟꯅꯕ ꯌꯥꯖꯥꯔꯁꯤꯅꯦ ꯍꯧꯖꯤꯛ ꯍꯧꯖꯤꯛꯇ
ꯑꯩ ꯒ꯭ꯌꯥꯟ ꯇꯥꯗꯤ
ꯑꯩꯅ ꯍꯥꯏꯁꯦ ꯇꯥꯗꯕ꯭ꯔꯥ ꯑꯩꯅ ꯍꯥꯏꯗꯤꯅꯦ ꯑꯩꯈꯣꯏ ꯏꯅꯃꯣꯏ ꯁꯣꯏꯗꯥ ꯍꯅꯅꯦ ꯑꯩꯈꯣꯏꯒꯤ ꯕꯦꯠ ꯃꯣꯏꯅ ꯀꯣꯂꯦꯖ ꯃꯣꯏꯅ ꯁ꯭ꯀꯨꯜ ꯑꯣꯖꯥ ꯑꯣꯏꯅ ꯦꯠ ꯇꯧꯕ ꯇꯧꯗꯕꯒꯤꯗꯤ ꯑꯣꯖꯥ ꯑꯣꯏ ꯌꯥꯔꯔꯣꯏ ꯍꯥꯏꯗꯅ ꯑꯣꯖꯥ ꯑꯣꯏꯅ ꯃꯇꯝ ꯑꯃꯗ ꯃꯣꯏ ꯄꯨꯂꯞ ꯄꯨꯂꯞꯄ ꯊꯥꯏꯗꯅ ꯅꯪ ꯍꯧꯖꯤꯛꯀꯤ ꯍꯥꯏꯗꯨꯃꯥꯏꯅ ꯀꯣꯔꯁ ꯊꯥꯏꯅꯦ ꯍꯥꯏꯅ ꯊꯥꯕꯗꯣ ꯕꯤꯠꯅꯦ ꯗꯥꯏꯠꯅꯦꯅ
ꯍꯣꯏ ꯍꯣꯏ
ꯑꯥ ꯑꯥ ꯑꯗꯨꯃꯥꯏꯅ ꯊꯥꯕꯁꯤꯗ ꯃꯣꯏꯁꯦ ꯕꯦꯠꯀꯤ ꯁꯥꯔꯇꯤꯐꯤꯀꯦꯠ ꯍꯥꯏꯗꯅ ꯃꯣꯏꯒꯤ ꯃꯇꯝꯗꯨꯗ ꯀꯣꯔꯁ ꯂꯣꯏꯔꯛꯄ ꯀꯥꯟꯗ ꯄꯤꯕ ꯄꯤꯖꯥꯔꯁꯤꯅꯦ
ꯕꯤ ꯑꯦꯠꯀꯤ ꯁꯥꯔꯇꯤꯐꯤꯀꯦꯠ ꯗꯥꯏꯠꯀꯤ ꯁꯥꯔꯇꯤꯐꯤꯀꯦꯠ ꯑꯣꯏꯅꯗꯤ ꯄꯤꯔꯔꯣꯏ ꯑꯗꯨꯃꯥꯏꯅꯗꯤ ꯄꯤꯔꯔꯣꯏꯕ ꯃꯣꯏꯒꯤ ꯇꯣꯉꯥꯟꯕ ꯀꯣꯔꯁ ꯃꯃꯤꯡ ꯑꯃ ꯂꯩꯔꯤ ꯏꯕ
ꯑꯥ ꯑꯗꯣ ꯑ ꯑꯗꯨꯏ ꯄꯣꯠꯁꯦ ꯄꯤꯄꯤ ꯄꯤꯕꯗ ꯑꯣ ꯑꯗꯨꯒꯤ ꯄꯣꯠꯇꯨꯅꯅꯦ ꯑꯩꯅ ꯍꯥꯏꯅꯤꯡꯉꯤꯁꯤꯅ ꯑꯗꯨꯒꯤ ꯄꯤꯔꯤꯕ ꯄꯣꯠꯇꯨꯅ ꯀꯩꯅꯣꯗ ꯑꯩꯈꯣꯏꯒꯤ ꯒꯣꯕꯔꯃꯦꯟꯒꯤ ꯄ꯭ꯔꯥꯏꯃꯥꯔꯤ ꯑꯣꯖꯥ ꯀꯧꯔꯛꯄ ꯃꯇꯝꯗ ꯃꯣꯏꯗꯤ
ꯌꯥꯅꯤ ꯎꯝ ꯌꯥꯅꯤ ꯃꯣꯏꯗꯤ ꯑꯣꯖꯥ ꯃꯌꯥꯝꯅ ꯉꯥꯛꯇꯅꯤ ꯑꯗꯨꯗ ꯇꯧꯔꯤꯗꯨꯗꯤ ꯍꯥꯏꯗꯤꯅꯦ ꯑꯣꯖꯥ ꯑꯣꯏꯔꯕ ꯃꯌꯥꯝ ꯁꯤꯒꯤ ꯈꯟꯒꯠꯂꯒ ꯇꯧꯍꯧꯗꯕ ꯃꯌꯥꯝꯗꯣ ꯑꯗꯨꯒꯤꯗꯃꯛꯇ ꯇꯣꯉꯥꯟꯅ ꯉꯥꯡ ꯁ ꯀꯠꯂꯒ ꯃꯣꯏꯗꯣ ꯄꯨꯜꯂꯞꯂꯞ ꯀꯧꯈꯠꯂꯒ ꯇꯧꯕ ꯄꯣꯠꯅꯦꯕ
ꯑꯥ ꯑꯥ ꯑꯥ ꯆꯠꯅꯅꯦꯕ ꯅꯠꯇ꯭ꯔꯥ ꯑꯣ ꯑꯗꯨ ꯑꯣꯏꯖꯅꯦꯕ ꯅꯣꯏꯁꯦ ꯄꯟꯆꯒꯤ ꯃꯅꯥꯎꯅꯨꯄꯤ ꯃꯨꯔꯇꯤ ꯅꯃ ꯑꯥ ꯏꯇꯣꯟꯝꯇꯣꯝꯕꯤꯗꯣ ꯃꯥꯗꯣ ꯑꯗꯨꯃꯥꯏꯅ ꯑꯣꯖꯥ ꯑꯣꯏꯅ ꯇ꯭ꯔꯦꯅꯤꯡ ꯄꯤꯈꯤꯗꯅ ꯃꯥꯗꯤ ꯄ꯭ꯔꯥꯏꯃꯥꯔꯤ ꯑꯣꯖꯥꯁꯨ ꯊꯥꯖꯤꯜꯂꯦꯕ ꯑꯗꯒꯤꯗꯤ ꯄ ꯄ꯭ꯔ ꯃꯤꯒꯤꯖ ꯊꯥꯖꯜꯂꯦꯕ ꯑꯅꯤꯃꯛꯀꯤ ꯊꯥꯖꯤꯜꯂꯦꯕ ꯑꯗꯨꯥꯏꯅ ꯍꯥꯏꯔꯛꯑꯦꯕ ꯑꯩꯅ ꯑꯦ ꯃꯥꯗꯤ ꯗꯥꯏꯇꯤ ꯀꯀꯥ ꯀꯗꯥꯏ ꯇꯧꯔꯤꯕꯣ ꯍꯥꯏꯕ ꯃꯇꯝꯗ ꯑꯦ ꯃꯥꯗꯤ ꯇꯣꯉꯥꯟꯅ ꯇꯧꯕ ꯅꯠꯇꯦ ꯑꯣꯖꯥ ꯑꯣꯏꯅ ꯑꯣꯏꯅ ꯇꯣꯏꯔꯤꯉꯩꯗ ꯃꯣꯏ ꯑꯣꯖꯥꯒꯤ ꯑꯣꯏꯅ ꯒ꯭ꯔꯨꯞ ꯒ꯭ꯔꯨꯞ ꯆꯠꯂꯒ ꯑꯔꯥꯞꯄ ꯃꯐꯝꯗ ꯀꯕ ꯀꯕ ꯈꯔ ꯇꯧꯔꯨꯕꯗꯣ ꯑꯗꯨꯒꯤ ꯋꯥꯅꯦꯅ ꯍꯥꯏꯔꯛꯑꯦꯕ
ꯃꯣꯏꯃꯛꯇ ꯂꯧꯊꯣꯛꯄꯗꯤ ꯌꯥꯗ꯭ꯔꯕꯅꯤꯅ ꯀꯣ ꯇꯧꯁꯜꯂꯨꯔꯕꯅꯤꯅ ꯃꯣꯏꯒꯤꯁꯨ ꯍꯌꯦꯡ ꯃꯤꯅ ꯋꯥ ꯉꯥꯡꯉꯛꯇꯅꯕ ꯑꯥ ꯑꯣꯏꯗꯤ ꯌꯥꯕ ꯌꯥꯕ ꯌꯥꯕ ꯑꯥ ꯃꯣꯏꯃꯛ ꯋꯥ ꯉꯥꯡꯉꯛꯄꯗꯣ ꯍꯌꯦꯡꯁꯨ ꯉꯥꯡꯉꯛꯀꯗꯣꯏꯅꯤꯗꯅ ꯑꯗꯨꯅ ꯃꯣꯏꯒꯤꯁꯨ ꯑꯦ ꯁꯤꯒꯨꯝꯕ ꯇ꯭ꯔꯦꯅꯤꯡ ꯂꯣꯏꯁꯤꯟꯈ꯭ꯔꯦ ꯃꯌꯥꯝꯅ ꯌꯥꯔꯒ ꯒꯣꯕꯔꯃꯦꯟꯅ ꯅꯠꯇ꯭ꯔꯒ ꯑꯗꯨ ꯅ ꯁꯤꯜꯂꯒ ꯍꯥꯏꯗꯅ ꯃꯣꯏꯒꯤꯁꯨ ꯑꯃ
ꯎꯝ ꯑ ꯃꯣꯏꯒꯤꯗꯨꯗꯤ ꯑꯗꯨ ꯄꯣꯠꯇꯨ ꯑꯣꯏꯈ꯭ꯔꯕ ꯅꯤꯅꯦ ꯌꯥꯔꯔꯣꯏ ꯃꯔꯝꯗꯤ ꯑꯣꯖꯥ ꯑꯃꯨꯛ ꯅꯧꯅ ꯀꯧꯕꯗ ꯆꯪꯕꯕ ꯋꯥꯔꯤ ꯂꯩꯇ꯭ꯔꯦ ꯑꯦ ꯂꯩꯅꯤ ꯄ꯭ꯔꯥꯏꯕꯦꯠꯇ ꯇꯧꯕꯈꯩꯗꯤ ꯂꯩꯅꯤ
ꯄ꯭ꯔꯥꯏꯚꯦꯠꯀꯤꯗꯤ ꯂꯩꯅꯤ ꯒꯚꯔꯃꯦꯟ
ꯑꯒꯤꯗꯤ ꯒꯣꯔꯔꯃꯦꯟꯒꯤꯁꯨ ꯂꯩꯔꯔꯣꯏ ꯃꯣꯏ ꯇꯧꯤꯗꯅ ꯑꯗꯨꯝ ꯑꯣꯏꯔꯦ
ꯑꯣꯏꯔꯦ
ꯅꯠꯇ꯭ꯔ ꯑꯣ ꯑꯖꯤ ꯇ꯭ꯔꯦꯅꯤꯡꯗꯨꯃ ꯑꯗꯨꯝ ꯌꯥꯎꯍꯟꯕꯩ ꯋꯥꯔꯤꯅꯦꯕ ꯑꯗꯨꯗꯤ
ꯎꯝ
ꯑꯗ ꯄ꯭ꯔꯥꯏꯚꯦꯠꯇ ꯇꯧꯕꯗꯤ ꯃꯣꯏꯅ ꯑꯗꯨꯗꯨꯅ ꯆꯪꯉꯨꯔꯦ ꯍꯥꯏ ꯇꯔꯗꯤ ꯑꯗꯨꯗ ꯄꯤꯔꯛꯄ ꯃꯣꯏ ꯁꯥꯔꯇꯤꯐꯤꯀꯦꯠ ꯑꯃꯗꯤ ꯌꯥꯎꯔꯤ ꯑꯗꯨꯗꯨꯅ ꯍꯌꯦꯡ ꯃꯣꯏꯅ ꯒꯣꯔꯃꯦꯟꯒꯤꯗ ꯆꯪꯁꯤꯟꯒꯦ ꯍꯥꯏ ꯇꯥꯔꯗꯤ ꯃꯣꯏꯅ ꯑꯗꯨ ꯍꯥꯞꯇꯥꯥꯕꯅꯦꯕ ꯑꯗꯨꯗꯤ
ꯍꯥꯞꯇꯣꯏꯅꯦ ꯍꯥꯞꯇꯣꯏꯅꯦ ꯑꯗꯨ ꯍꯥꯞꯇꯣꯏꯅꯦ ꯑꯗꯨꯒꯤꯗꯃꯛꯇꯅꯦ ꯃꯣꯏ ꯇꯣꯉꯥꯟꯅ ꯁꯤꯟꯕꯤ ꯦ ꯃꯣꯏꯒꯤꯗꯃꯛꯇ ꯃꯣꯏꯒꯤꯁꯨ ꯍꯥꯏꯗꯤ ꯆꯥꯟꯁ ꯑꯃ ꯄꯤꯕ ꯍꯥꯏꯇꯥꯔꯦꯅꯦ ꯑꯗꯨ ꯌꯥꯝꯈ꯭ꯔꯣ ꯑꯣꯖꯥ ꯃꯌꯥꯝꯗꯣ ꯑꯗꯨ ꯌꯥꯎ ꯠꯇ꯭ꯔꯦꯅ ꯂꯣꯏ ꯂꯧꯊꯣꯛꯎꯕꯗꯤ ꯌꯥꯕ ꯅꯠꯇꯦꯗꯅ ꯑꯗꯣ ꯍꯧꯖꯤꯛꯀꯤ ꯃꯇꯝꯒꯤ ꯑꯅꯧꯕ ꯊꯣꯛꯂꯛꯏꯕ ꯔꯨꯜꯁ ꯑꯦꯟ ꯔꯤ ꯔꯤꯒꯨꯂꯦꯁꯟ ꯃꯌꯥꯝꯁꯤꯗꯗꯤ ꯁꯤ ꯇꯧꯕ ꯍꯥꯞꯀꯗꯝꯕꯅꯤ ꯁꯤ ꯇꯧꯕꯅ ꯇꯧꯔꯨꯒꯗꯝꯕꯅꯤ ꯁꯤ ꯌꯥꯎꯕꯅ ꯑꯣꯖꯥ ꯑꯣꯏꯒꯗꯝꯕꯅꯤ ꯍꯥꯏꯔꯛꯄꯅꯤꯅ ꯑꯣꯏꯔꯦ ꯂꯩꯕ ꯃꯤꯗꯣ ꯀꯃꯥꯏꯅ ꯂꯧꯊꯣꯛꯎꯅꯦ ꯑꯗꯨꯅ ꯁꯤꯒꯤꯒ ꯆꯞ ꯃꯥꯟꯅꯅ ꯑꯩꯈꯣꯏꯅ ꯅꯦꯠ ꯐꯥꯎꯗꯕꯤꯗ ꯀꯣꯂꯦꯖ ꯑ ꯑꯣꯖꯥ ꯑꯣꯏꯕ ꯆꯪꯉꯦ ꯈꯜꯂꯁꯦꯕ ꯑꯥ ꯄꯤ ꯀꯩꯅꯣ ꯇꯧꯔꯒ ꯄꯤ ꯑꯩꯆ ꯗꯤ ꯇꯧꯔꯒ ꯑꯣꯔ ꯃꯥꯁꯇꯔ ꯂꯣꯏꯔꯒ ꯃꯣꯏꯁꯦ ꯆꯍꯤ ꯃꯉꯥ ꯄꯤꯅꯦꯕ ꯅꯪ ꯁꯤ ꯃꯅꯨꯡꯗ ꯅꯦꯠ ꯐꯥꯎꯒꯗꯕꯅꯦꯅ
ꯑꯗꯨ ꯅꯦꯠꯇ ꯐꯥꯎꯗ ꯇꯥꯔꯒꯗꯤ
ꯐꯥꯎꯗ ꯇꯥꯔꯒꯗꯤ ꯃꯥꯒꯤ ꯂꯩꯐꯝ ꯊꯣꯛꯄ ꯑꯣꯡꯂꯤ ꯂꯦꯛꯆꯔꯔ ꯄꯣꯔꯁꯇ ꯂꯩꯗꯣꯏꯅꯦꯕ ꯀꯩꯅꯣ ꯀꯥꯕ ꯁꯨꯡꯌꯥ ꯌꯥꯔꯔꯣꯏ ꯑꯥꯁ ꯑꯦꯁꯤꯁꯇꯦꯟ ꯄ꯭ꯔꯣꯐꯦꯁꯔ ꯑꯗꯨ ꯑꯗꯥꯒꯤ ꯔꯦꯡ ꯃꯌꯥꯝꯁꯦ
ꯅꯈꯣꯏꯅꯦ ꯑꯩ ꯅꯪꯅ ꯅꯈꯣꯏꯅꯦ ꯈꯪꯗꯕ ꯑꯃ ꯂꯩꯔꯦ ꯅꯪ ꯑꯗꯨꯗ ꯍꯥꯏꯕ ꯑꯩꯅ ꯒ꯭ꯌꯥꯟ ꯇꯥꯗꯕ ꯂꯩꯔꯦ ꯉꯁꯥꯏ ꯅꯣꯏꯁꯦ ꯄꯟꯆꯅ ꯁꯨꯃ ꯍꯥꯏꯄꯦꯔꯦ ꯍꯥꯏꯌꯦꯕ ꯣꯟꯁꯤꯦꯌꯥꯅꯅꯦꯕꯤ ꯇꯧꯔꯒꯗꯤ ꯕꯤ ꯑꯦꯗ ꯇꯧꯕꯁꯤꯗ ꯑꯦꯝ ꯑꯦ ꯂꯣꯏꯔꯗꯤ ꯅꯪ ꯁꯕꯖꯦꯛꯇꯣ ꯅꯪ ꯀꯣꯂꯦꯖꯀꯤ ꯂꯥꯏꯔꯤꯛ ꯇꯥꯛ ꯌꯥꯗꯣꯏꯅꯤ ꯍꯥꯏꯁꯦ ꯆꯨꯝꯕ꯭ꯔꯕ
ꯀꯔꯤ ꯍꯥꯏꯕ ꯑꯩ ꯒ꯭ꯌꯥꯟ ꯇꯥꯗꯦ
ꯅꯪ ꯑꯩ ꯑꯦꯃꯦ ꯑꯦꯖꯦ ꯂꯣꯏꯔꯦ ꯑꯗꯨꯗꯅ ꯅꯪ ꯍꯧꯖꯤꯛ ꯍꯥꯏꯗꯤ ꯏꯃꯦꯜ ꯂꯣꯏꯔꯒ ꯀꯣꯂꯦꯖꯀꯤ ꯑꯣꯖꯥꯁꯦ ꯆꯪꯉꯦ ꯍꯥꯏ
ꯎꯝ ꯎꯝ
ꯀꯂꯤꯁꯁꯨꯖꯥ ꯁꯪꯕꯨ ꯌꯥꯏ ꯍꯥꯏꯗ꯭ꯔꯥ ꯏ ꯃꯤ ꯂꯣꯏꯔꯗꯤ ꯑꯗꯨ ꯆꯪ ꯇꯥꯔꯗꯤ ꯅꯣꯏ ꯆꯍꯤ ꯃꯉꯥ ꯃꯇꯝ ꯄꯤ ꯆꯍꯤ ꯃꯉꯥ ꯃꯇꯝ ꯄꯤꯕꯗꯨꯗ ꯍꯥꯏꯔꯤꯕ ꯅꯦꯠ ꯄꯥꯁ ꯇꯧꯔꯣꯠꯁꯦ ꯄꯥꯁ ꯇꯧꯕ ꯉꯝꯗ ꯗ꯭ꯔꯒꯗꯤ ꯀꯣꯂꯦꯖꯀꯤ ꯑꯣꯖꯥ ꯑꯣꯏꯔꯁꯨ ꯑꯦ ꯃꯦ ꯗꯪꯅ ꯀꯣꯂꯦꯖꯀꯤ ꯑꯣꯖꯥ ꯑꯣꯏꯔꯒꯗꯤ ꯑ ꯀꯩꯅꯣꯗ ꯆꯔꯗ ꯂꯩꯅꯦ
ꯍꯣꯏ ꯍꯣꯏ ꯂꯦꯛꯆꯔꯗ ꯂꯧꯅꯤ ꯏꯐ ꯀꯩꯒꯨꯝꯕ ꯂꯧꯊꯣꯔꯛꯄꯁꯨ ꯌꯥꯏ
ꯑꯗꯨꯗꯤ ꯕꯤ ꯑꯦꯠ ꯅꯨꯡ ꯇꯧꯗ꯭ꯔꯁꯨ ꯑꯦꯝ ꯑꯦ ꯑꯣꯏꯔꯒ ꯂꯧꯊꯣꯔꯛꯄꯁꯨ ꯌꯥꯏꯑꯦꯕ
ꯎꯝ ꯂꯧꯊꯣꯛꯄꯁꯨ ꯌꯥꯏ ꯍꯥꯏꯗꯤ ꯑꯥꯔ ꯑꯥꯔꯗꯣ ꯍꯧꯖꯤꯛꯇꯤ ꯃꯌꯥꯝ ꯍꯥꯞꯆꯤꯜꯂꯛꯑ ꯕꯅꯤꯅ ꯅꯪꯅ ꯂꯦꯛꯆꯔ ꯄꯣꯁꯇ ꯁꯨꯝ ꯂꯩꯕꯗꯣ ꯀꯩꯒꯨꯝꯕ ꯑꯦ ꯌꯨ ꯖꯤ ꯁꯤꯒꯤ ꯍꯧꯖꯤꯛꯇꯤ ꯀꯩꯅꯣꯁꯦ ꯌꯨ ꯖꯤ ꯁꯤꯅ ꯌꯥꯝ ꯑꯅꯧ ꯑꯅꯧꯕ ꯀꯩꯅꯣ ꯃꯌꯥꯝ ꯑꯃ ꯁꯦꯝꯃꯤꯕ ꯍꯥꯞꯄꯤꯏꯕ ꯁꯤ ꯍꯥꯞꯀꯗꯝꯅꯤ ꯑꯣꯏꯒꯗꯕꯅꯤ ꯁꯤ ꯇꯧꯒꯗꯕꯅꯤ ꯍꯥꯏꯅ ꯑꯗꯨꯗ ꯅꯪꯅ ꯅꯧꯅ ꯆꯪꯕ ꯀꯥꯡꯕꯨꯁꯤ ꯗꯤ ꯂꯧꯊꯣꯔꯛꯄꯒꯤ ꯆꯥꯟꯁꯦꯁ ꯌꯥꯝ ꯅꯦꯝꯃꯦꯕ ꯋꯥꯡꯉꯦꯕ ꯀꯩꯒꯤꯅꯣ ꯍꯥꯏꯕ ꯀꯥꯟꯗ ꯑꯣ ꯑꯗꯨꯒꯤ
ꯑꯗꯨꯗꯤꯅꯦ ꯔꯤꯒꯨꯂꯔ ꯄꯣꯁꯇꯣ ꯇꯥꯕ꯭ꯔꯥ ꯔꯤꯒꯨꯂꯔ ꯄꯣꯁ ꯑꯁ ꯑꯩ ꯐꯣꯟ ꯑꯃ ꯂꯥꯛꯁꯜꯂꯦ ꯑꯩ ꯐꯣꯟꯗꯣ ꯂꯥꯛꯑꯦ ꯄꯥꯏꯒꯦ ꯀꯣ ꯑꯗꯨꯒ ꯑꯃꯨꯛ ꯇꯧꯔꯛꯀꯦ ꯎꯝ ꯎꯝ ꯎꯝ